ꯍꯥꯏꯗꯤ ꯇꯥꯏꯌꯦ ꯀꯩꯁꯨ ꯇꯧꯗꯦ ꯀꯩꯗꯧꯔꯒꯦ ꯄꯥ
ꯑꯁꯤꯒꯨꯝꯕ ꯇꯧꯕꯒꯤ ꯌꯥꯗ꯭ꯔꯦꯅꯦ
ꯍꯤ ꯍꯤ ꯍꯤ ꯍꯤ
ꯑꯩꯅ ꯃꯄꯥꯟꯗ ꯊꯣꯛꯔꯒ ꯇꯧꯔꯣ ꯍꯥꯏꯕꯗꯣ ꯃꯥꯗꯣ
ꯎꯝ
ꯇꯜꯂꯤ ꯍꯥꯏꯔꯒ ꯀꯣꯟꯅꯔ ꯐꯝꯂꯒ ꯇꯧꯔꯦꯅꯦ
ꯂꯣꯏꯔꯦꯗ
ꯍꯧꯖꯤꯛꯇꯤ ꯑꯩꯒꯤꯗꯣ ꯑꯩꯒꯤ ꯀꯣꯛꯇꯣ ꯕ꯭ꯂꯦꯡꯀꯦꯠꯅ ꯅꯩꯈꯥꯏꯔꯒ ꯅꯪꯉꯣꯟꯗ ꯇꯧꯔꯛꯑꯦꯅꯦ
ꯅꯣꯛꯀꯅꯣ
ꯅꯩꯒꯦ ꯍꯥꯏꯔꯒ
ꯅꯪꯁꯨ ꯋꯥꯗꯣ ꯉꯥꯡꯉꯣ ꯑꯗꯨ ꯅꯠꯇ꯭ꯔꯗꯤ ꯌꯥꯔꯔꯣꯏ
ꯑꯗꯣ ꯇꯥꯕ꯭ꯔꯥ
ꯑꯧ
ꯑꯩ ꯒ꯭ꯔꯥꯎꯟꯒꯤ ꯅꯣꯏꯗ ꯅꯪꯉꯣꯟꯗ ꯊꯧ
ꯑꯁ ꯇꯥꯗ꯭ꯔꯦꯍꯦ ꯅꯪꯒꯤ ꯅꯦꯠꯋꯥꯛꯗꯤ
ꯑꯗꯨ ꯅꯨꯡꯉꯥꯏꯔꯦ ꯍꯧꯖꯤꯛꯇꯤ
ꯀꯔꯤ ꯍꯥꯏꯕ꯭ꯔꯣ
ꯍꯧꯗꯤ ꯑꯗꯨꯝ ꯅꯨꯡꯉꯥꯏꯅꯤ ꯑꯈꯣꯏꯅ
ꯀꯩ ꯏꯟꯖꯥꯡ ꯆꯥꯔꯒꯦ ꯅꯣꯏꯕꯨ
ꯉꯁꯤꯗꯤ ꯑꯗꯨꯒ ꯇꯤꯟ ꯐꯤꯁꯀ ꯆꯥꯏꯅꯦ
ꯌꯥꯝ ꯍꯥꯎꯔꯦꯅꯦ ꯅꯣꯏꯒꯤꯁꯦ
ꯎ ꯍꯗꯅ ꯑꯩꯗꯣ ꯉꯁꯥ ꯕꯖꯥꯔꯗ ꯆꯠꯄꯗꯣ ꯄꯩꯁꯥ ꯂꯩꯇꯕꯒꯤ ꯆꯠꯄ ꯀꯥꯟꯗ ꯑꯁ ꯄꯩꯁꯥꯗꯣ ꯑꯗꯨꯝ ꯏꯟꯖꯥꯡ ꯂꯧꯔꯣ ꯑꯂꯨ ꯑꯗꯨ ꯑꯗꯥ ꯂꯧꯕꯒꯤ ꯄꯩꯁꯥ ꯌꯥꯝ ꯆꯠꯈ꯭ꯔꯤꯅꯦ
ꯑꯥ ꯅꯆꯥ ꯅꯨꯄꯤꯗꯤ ꯇꯨꯝꯈ꯭ꯔꯕꯣ
ꯈꯣꯏ ꯏꯆꯥꯅꯨꯄꯥ ꯌꯨꯝꯗ ꯂꯩꯥꯏ ꯏꯆꯥ ꯅꯨꯄꯤꯗꯣ ꯌꯨꯝꯗ ꯂꯩꯌꯦ ꯍꯥꯏꯕ
ꯑꯣ ꯅꯪꯗꯤ ꯀꯗꯥꯏꯗꯅꯣ
ꯇꯥꯕ꯭ꯔ ꯇꯥꯕ꯭ꯔ ꯑꯁ ꯃꯁꯤꯗꯤ ꯅꯨꯡꯉꯥꯏ ꯉꯁꯤꯗꯤ ꯅꯨꯡꯉꯥꯏꯖꯩ ꯅꯪꯕꯨ ꯇꯧꯔꯗꯤ ꯂꯣꯏꯒꯅꯤꯅꯦ ꯑꯩꯒꯤꯁꯨ
ꯑꯁ ꯑꯃꯈꯛꯇꯪ ꯉꯥꯏꯔꯕꯣ
ꯑꯥꯍꯥꯎꯕꯗꯨꯅꯤ
ꯀꯩ ꯏꯟꯁꯥꯡ ꯆꯥꯔꯤꯒꯦ ꯑꯣ ꯑꯣ ꯀꯥꯎꯏ ꯀꯥꯎꯏ
ꯑꯗꯨꯝ ꯑꯗꯨꯝ ꯍꯥꯏꯔꯛꯑꯣ ꯑꯩꯁꯨ ꯍꯥꯏꯒꯅꯤ ꯑꯂꯨꯗꯨꯒ ꯇꯤꯟ ꯐꯤꯁ
ꯅꯪꯗꯤ ꯀꯩ ꯏꯟꯁꯥꯡ ꯆꯥꯕ꯭ꯔ ꯍꯧꯖꯤꯛꯇꯤ ꯌꯥꯝ ꯁꯤꯔꯤꯌꯁ ꯑꯣꯏꯅ ꯁꯥꯈ꯭ꯔꯣꯅꯦ ꯌꯥꯔꯔꯣꯏ ꯅꯪꯒꯤꯗꯣ
ꯅꯪꯅꯅꯦ ꯀꯔꯤꯅꯣ
ꯅꯪꯅꯅꯦ ꯀꯔꯤꯅꯣ ꯅꯪꯅ ꯍꯦꯛ ꯍꯥꯏꯔꯕ ꯂꯣꯏꯔꯀꯥꯟꯗ ꯍꯥꯏꯕꯕꯨ
ꯁꯥꯔꯁꯦ ꯁꯥꯔꯁꯤ ꯁꯥꯔꯁꯤ
ꯅꯪ ꯅꯪ ꯀꯩ ꯀꯩ ꯏꯟꯖꯥꯡ ꯆꯥꯒꯦ
ꯑꯩ ꯉꯁꯤꯁꯦ ꯉꯥ ꯆꯥꯏ
ꯑꯁ ꯅꯨꯡꯉꯥꯏꯅꯦ ꯍꯥꯎꯏꯅꯦ
ꯑ ꯃꯤꯅ ꯂꯧꯕꯤꯕꯅꯤꯕ ꯑꯩꯈꯣꯏꯅ ꯂꯧꯕ ꯅꯠꯇꯦ
ꯑꯣ ꯅꯣꯏ ꯅꯨꯄꯥꯁꯤꯡꯅꯔꯥ
ꯍꯣꯏ
ꯃꯥꯒꯤꯔꯥ ꯅꯪꯒꯤꯔꯥ
ꯑꯁ ꯃꯥꯒꯤꯁꯨ ꯃꯥ ꯑꯩ ꯑꯩꯗꯤ ꯌꯥꯎꯗꯤꯍꯦ ꯃꯥ ꯃꯥꯅ ꯂꯧ ꯃꯥꯒꯤ
ꯍꯥꯥ
ꯅꯪꯒꯤꯁꯨ ꯂꯩꯕ꯭ꯔꯥ ꯑꯃ
ꯀꯩ ꯍꯥꯏꯅꯣ
ꯅꯪ ꯀꯣꯏꯕ ꯅꯨꯄꯥ ꯑꯃ ꯂꯩꯕ꯭ꯔꯥ ꯍꯥꯏꯕꯅꯦ꯫
ꯅꯨꯄꯥ ꯀꯣꯏꯗꯦꯗꯥ ꯑꯩꯈꯣꯏꯗꯤ
ꯍꯥꯥ
ꯅꯨꯄꯥ ꯀꯣꯏꯗꯦꯗ
ꯊꯦꯡꯡꯅ ꯀꯣꯏꯌꯣ ꯄꯩꯁꯥ ꯂꯩꯕꯀꯥꯟ ꯅꯪꯁꯨꯀꯣ
ꯀꯔꯤꯅꯣ
ꯅꯪ ꯇꯨꯋꯦꯜꯕ ꯂꯣꯏꯔꯗꯤ ꯀꯔꯤꯅꯣ ꯀꯨꯁꯤꯞꯒꯤꯒꯔꯥ ꯀꯦꯚꯤꯟ ꯀ꯭ꯔꯨꯒꯤꯔꯥ ꯇꯧꯑꯣꯅꯦ ꯇꯨꯋꯦꯜꯐ ꯂꯣꯏꯕꯗꯣ ꯑꯗꯨꯗ ꯅꯪ ꯇꯝꯗ ꯂꯩꯔꯒ ꯊꯕꯛ ꯇꯧꯔꯗꯤ ꯌꯥꯔꯔꯣꯏꯅꯦ ꯑꯗꯣ ꯎꯝ ꯏꯟꯇꯔꯚꯤꯌꯨꯒꯨꯝꯕ ꯇꯧꯔꯒ ꯑꯦꯛꯖꯥꯝꯒꯨꯝꯕ ꯊꯥꯔꯒ ꯇꯧꯑꯣꯅꯦ ꯑꯩꯈꯣꯏ ꯏꯆꯦ ꯑꯥꯗ ꯆꯠꯄ ꯅꯨꯄꯤꯒꯨꯝꯕ ꯇꯧꯔꯦ ꯇꯧꯅꯤ
ꯑꯩꯁꯨ ꯈꯪꯗ꯭꯭ꯔꯔꯤꯗ ꯑꯗꯨꯗ ꯆꯠꯁꯦꯔꯥꯟꯅ ꯈꯜꯂꯤꯅꯦ
ꯀꯔꯤꯅꯣ
ꯀꯣ ꯀꯩꯅꯣ ꯑꯩ ꯑꯩꯗꯤꯀꯣ ꯃꯦꯅꯦꯖꯃꯦꯟꯒꯨꯝꯕꯁꯨ ꯆꯠꯅꯤꯡꯕꯅꯦꯕ
ꯑꯣ ꯑꯩꯈꯣꯏ ꯏꯆꯦ ꯅꯅꯣꯏꯕꯤ ꯑꯥꯗ ꯆꯠꯄ ꯅꯨꯄꯤꯗ ꯍꯥꯡꯉꯨ ꯑꯗꯨꯒ ꯇꯧꯈꯅꯦ ꯅꯣꯡ ꯑꯗꯤ ꯑꯗꯨꯗ ꯊꯕꯛ ꯇꯧꯔꯒ ꯑꯗꯨꯝ ꯎꯝ ꯀꯔꯤꯅꯣ ꯎꯝ ꯊꯥ ꯊꯥ ꯑꯗꯨ ꯅꯠꯇꯕ ꯀꯅꯅꯦ ꯑꯁ ꯍꯥꯏꯕ ꯈꯪꯗꯦꯅꯦ ꯊꯥꯅꯠꯇ ꯄꯛꯈ꯭ꯔꯤꯅꯣ ꯆꯍꯤ ꯆꯍꯤ ꯑꯗꯨꯝ ꯂꯩꯔꯗꯤ ꯌꯥꯔꯣꯏꯅꯦ
ꯈꯪꯗ꯭ꯔꯦꯅꯦ ꯑꯩꯈꯣꯏꯁꯨ ꯁꯤꯗ ꯑꯃꯗꯤ ꯑꯣꯏꯌꯦꯕꯀꯣ ꯈꯔ ꯍꯣꯡꯕ ꯏꯁꯥꯗꯤ ꯂꯤꯁꯤꯡ ꯇꯔꯥꯒꯨꯝꯕꯗꯤ ꯆꯪꯉꯦꯕ ꯑꯣ ꯑꯣꯀ ꯃ ꯒꯨꯝꯕꯗꯤ ꯄꯤꯒꯅꯤ ꯍꯥꯏꯌꯦ ꯑꯗꯣ ꯑꯁ ꯈꯪꯗꯦꯗ ꯐꯣꯔꯝ ꯐꯤꯜ ꯑꯞ ꯐꯣꯔꯝ ꯐꯤꯜ ꯑꯞꯀꯤꯗꯣ ꯊ꯭ꯔꯤ ꯀꯦꯅꯤ ꯍꯥꯏꯌꯦ
ꯑꯣ
ꯑꯗꯣ ꯊ꯭ꯔꯤ ꯀꯦꯗ ꯂꯩꯇꯦ ꯀꯃꯥꯏꯅ ꯇꯧꯗꯣꯏꯅꯣ
ꯑꯗꯣ ꯑꯩꯈꯣꯏ ꯏꯁꯦ ꯍꯥꯟꯅ ꯆꯄ ꯅꯨꯕꯤꯗ ꯊꯕꯛ ꯊꯤꯌꯣ ꯑꯩꯁꯨ ꯂꯥꯛꯅꯤꯡꯉꯦ ꯍꯥꯏꯕꯗ
ꯃꯥ ꯍꯜꯂꯒ ꯍꯜꯂꯛꯀꯅꯤ ꯍꯥꯏꯅ ꯗꯤꯁ ꯌꯔ ꯂꯥꯛꯀꯅꯤ ꯍꯥꯏꯅ ꯊꯣꯛꯂꯛꯀꯅꯤ ꯍꯥꯏꯅ ꯊꯣꯛꯂꯒꯅꯤ ꯍꯥꯏꯌꯦ ꯑꯗꯨꯒ ꯗꯨꯕꯥꯏ ꯀꯗꯥꯏꯗ ꯀꯗꯥꯏꯗꯅ ꯆꯠꯀꯦ ꯍꯥꯏꯕꯅꯦ
ꯑꯣ ꯅꯪꯒꯤꯗꯣ ꯃꯔꯨꯞꯀꯤ ꯄꯩꯁꯥꯗꯣ ꯆꯪꯂꯛꯄ꯭ꯔꯥ ꯆꯪꯗ꯭ꯔꯤꯕ꯭ꯔꯣ ꯑꯩꯈꯣꯏꯁꯦ ꯉꯁꯥꯏ ꯏ ꯊꯥꯛꯀ ꯅꯨꯄꯤꯗꯣ ꯌꯥꯝꯗ꯭ꯔꯤꯅꯣ ꯍꯥꯏ ꯍꯩꯄꯥ ꯌꯥꯝ ꯁꯥꯏꯅꯦ ꯑꯩꯗꯤ ꯑꯗꯨꯗꯤꯃꯛ ꯇꯧꯋꯦ ꯌꯥꯝ ꯉꯅꯨꯡ ꯀ꯭ꯔꯦꯅꯗꯣ ꯃꯥꯗꯣꯟ ꯃꯥꯗꯣ
ꯎꯝ
ꯅꯪꯅ ꯑꯩꯅ ꯉꯁꯥꯏ ꯃꯥ ꯑꯗꯨꯝ ꯄꯥꯏꯌꯛꯑꯣꯣ ꯉꯥꯏꯍꯥꯛꯇꯪ
ꯎꯝ
ꯏꯃꯥꯟꯅꯕꯤꯅꯤ ꯂꯩꯕ꯭ꯔꯅꯦ
ꯍꯥꯥ
ꯏꯃꯥꯟꯅꯕꯤ ꯑꯃꯗ ꯂꯩꯕ꯭ꯔꯥ
ꯃ ꯄꯥꯟꯝꯗ ꯂꯩꯃ
ꯑꯣ ꯅꯣꯏꯒꯗꯣ ꯃꯔꯒꯗꯣ ꯍꯌꯦꯡ ꯀꯨꯝꯕꯗ ꯂꯥꯛꯄ ꯃꯥꯜꯂꯦ ꯉꯔꯥꯡ ꯑꯦꯛꯖꯥꯝ ꯊꯥꯕ ꯅꯨꯄꯤꯗꯣ ꯍꯥꯏꯅꯦ
ꯉꯗꯥ
ꯎꯝ ꯑꯩꯩꯉꯣꯟꯗ ꯃꯣꯏ ꯀꯣꯜ ꯇꯧꯕꯀꯥꯟꯗꯀꯣ ꯍꯥꯏꯌꯦ ꯍꯌꯦꯡꯔꯥ ꯑꯗꯨꯝ ꯃꯔꯨꯞꯒꯤ ꯄꯩꯁꯥꯗꯣ ꯆꯪꯉꯅꯤ ꯍꯥꯏ
ꯑꯣ ꯍꯌꯦꯡꯔꯥ ꯅꯠꯇ꯭ꯔꯥ ꯍꯌꯦꯡ ꯆꯪꯒꯗꯧ ꯃꯥꯜꯂꯦ ꯅꯍꯥꯟ ꯉꯔꯥꯡꯗꯒꯤꯅꯦ ꯄ꯭ꯔꯣꯁꯦꯁꯁꯤꯡ ꯆꯠꯂꯤꯗꯣ ꯑꯗꯣ ꯍꯌꯦꯡ ꯆꯪꯒꯅꯤꯗ
ꯆꯪꯒꯅꯤ
ꯎꯝ
ꯑꯩꯒꯤꯁꯨꯨꯔꯣ
ꯅꯨꯃꯤꯠ ꯅꯨꯃꯤꯠ ꯑꯅꯤꯒꯨꯝꯕꯗꯤ ꯂꯧꯕꯅꯦꯕ ꯑꯅꯤ ꯑꯍꯨꯝ ꯑꯍꯨꯝꯔꯣ ꯑꯅꯤꯔꯥ ꯂꯧꯕꯅꯦ ꯑꯅꯤ ꯃꯥꯜꯂꯦ ꯍꯌꯦꯡ ꯆꯪꯒꯗꯕ ꯃꯥꯜꯂꯦ
ꯇꯥꯕ꯭ꯔꯣ
ꯑꯩꯒꯤꯗꯤ ꯌꯥꯒꯗꯦꯅꯦꯍꯦ ꯁꯤꯗꯥ
ꯅꯣ ꯑꯩꯒꯤ ꯐꯣꯟꯗꯣ ꯑꯩꯒꯤ ꯐꯣꯟꯗꯣ
ꯎꯝ
ꯑꯥ ꯇꯧꯔꯨꯕꯒꯤ ꯑꯩꯒꯤ ꯐꯣꯟꯗꯣ ꯌꯥꯗ꯭ꯔꯦꯅꯦ
ꯀꯩꯗꯧꯔꯒꯦ
ꯀꯣꯛ ꯅꯥꯏ ꯍꯥꯏꯕꯅꯦ
ꯍꯥꯥ
ꯀꯦꯖꯤ ꯀꯔꯤ ꯍꯥꯏꯕ꯭ꯔꯣ
ꯅꯪꯒꯤ ꯄꯩꯁꯥ ꯍꯥꯏꯌꯣ
ꯑꯩꯈꯣꯏ ꯏꯁꯦꯗꯣ ꯌꯨꯝꯗ ꯂꯩꯕꯗꯣ ꯑꯃ
ꯑꯣ
ꯑꯗꯨ ꯅꯨꯄꯤꯒꯗꯣ ꯂꯣꯏꯔꯦ ꯍꯥꯏꯕ꯭ꯔꯥ
ꯃꯥꯒꯤꯗꯣ ꯈꯤꯇꯪ ꯈꯤꯇꯪꯗꯤ ꯂꯩꯕꯒꯤ ꯑꯗꯨꯝ ꯅꯪ ꯅꯣꯏꯅ ꯆꯞ ꯃꯥꯟꯅꯩ
ꯑꯣ
ꯑꯁ ꯑꯩꯈꯣꯏ ꯑꯅꯤꯁꯨ ꯎꯄꯥꯏ ꯂꯩꯇ꯭ꯔꯤꯅꯦ ꯑꯗꯨꯝ ꯔꯤꯁꯤꯞ ꯇꯧꯒꯅꯤꯅꯦ ꯍꯧꯖꯤꯛꯇꯥ ꯃꯤꯁꯤꯡꯗꯀꯣ ꯇꯧꯔꯛꯑꯣ ꯍꯤꯏꯒꯗꯧꯁꯨ ꯑꯗꯨ ꯅꯪꯁꯨ ꯇꯧꯔꯛꯑꯣ ꯍꯥꯏꯌꯨ
ꯒꯨꯔꯨꯞꯇ ꯒꯨꯔꯨꯞꯇ ꯍꯥꯏ ꯍꯥꯏꯔꯣ
ꯅꯪꯁꯨ ꯍꯥꯏꯀꯣ
ꯑꯩꯁꯨ ꯍꯥꯏꯒꯦ ꯇꯧꯕꯅꯦ ꯉꯁꯤꯗꯤ ꯉꯁꯤꯗꯤ ꯑꯦꯝ ꯕꯤ ꯂꯩꯇꯕꯀꯣ
ꯑꯣ ꯑꯣ ꯅꯪꯗ ꯑꯗꯨꯝ ꯌꯨꯝꯗ ꯂꯩꯔꯒ ꯑꯗꯨꯝ ꯇꯨꯝꯕꯅ ꯆꯥꯕꯅ ꯂꯩꯕꯅ ꯅꯨꯡꯉꯥꯏ
ꯅꯨꯡꯉꯥꯏꯇꯦꯗ ꯀꯔꯤ ꯅꯨꯡꯉꯥꯏꯕꯔꯥ ꯅꯨꯡꯉꯥꯏꯇꯦ
ꯅꯪ ꯍꯧꯖꯤꯛꯀꯥꯟ ꯗ꯭ꯔꯥꯃ ꯌꯦꯡꯕ꯭ꯔꯥ
ꯍꯣꯏ ꯌꯦꯡꯉꯦ
ꯗ꯭ꯔꯥꯃꯥ ꯌꯦꯡꯕ ꯅꯨꯡꯉꯥꯏꯕꯔꯥ
ꯅꯨꯡꯉꯥꯏ ꯑꯦ ꯑꯩꯅ ꯌꯦꯡꯕꯗꯨꯔꯟ ꯑꯣ ꯗꯣꯛꯇꯔ ꯆꯥꯗꯣ
ꯌꯦꯡꯕꯥ ꯅꯨꯉꯥꯏ
ꯑꯗꯨ ꯌꯦꯡꯉꯨ ꯍꯣꯏ ꯗꯣꯛꯇꯔ ꯆꯥ ꯑꯗꯨ ꯅꯨꯡꯉꯥꯏꯕ ꯑꯩꯅ ꯌꯦꯡꯉꯤꯅꯦ ꯉꯁꯤ ꯑꯥ ꯑꯦꯞꯁꯣ ꯇꯦꯟ ꯁꯨꯔꯦ ꯑꯩꯅ ꯌꯦꯡꯉꯤꯁꯦ ꯅꯨꯡꯉꯥꯏꯕꯅꯦ
ꯅꯣꯛꯅꯤꯡꯕꯔꯣ ꯅꯣꯛꯅꯤꯡꯕꯗꯤ ꯑꯩ
ꯍꯣꯏ ꯅꯣꯛꯅꯤꯡꯕꯅꯦ
ꯑꯩ ꯅꯍꯥꯟ ꯀꯩ ꯐꯤꯂꯝꯔ ꯅꯣꯏꯅꯦ
ꯔꯤꯄ꯭ꯂꯥꯏ ꯅꯥꯏꯟꯇꯤꯟ ꯑꯩꯠꯇꯤ ꯒꯨꯝꯕꯗ ꯌꯦ
ꯑꯥ
ꯒꯗꯧꯔꯦ ꯑꯩꯈꯣꯏ ꯑꯅꯤ ꯒꯤꯁꯦ
ꯂꯣꯏꯒꯗꯧꯔꯦ ꯂꯣꯏꯒꯗꯧꯔꯦ ꯀꯃꯥꯏꯅ ꯇꯧꯁꯤꯔꯣ
ꯀꯔꯤꯅꯣ
ꯇꯕ꯭ꯔꯣ
ꯇꯥꯏꯅꯦ
ꯀꯔꯤꯅꯣ ꯅꯪ ꯕꯖꯥꯔꯗ ꯂꯩꯕ꯭ꯔꯥ
ꯍꯣꯏ ꯍꯌꯦꯡ ꯑꯦꯛꯖꯝ ꯆꯠꯅꯤꯡꯉꯥꯏꯗꯣ
ꯑꯣ
ꯑꯗꯨꯝ ꯂꯥꯛ